ꯀꯩꯗꯧꯔꯤꯅꯣ
ꯆꯥꯛ ꯊꯣꯡꯒꯦ ꯇꯧꯔꯤꯌꯦ
ꯀꯔꯤ ꯏꯟꯁꯥꯡ ꯊꯣꯡꯒꯦꯔꯣ ꯉꯁꯤꯗꯤ
ꯔꯦꯟ ꯊꯣꯡꯒꯦ ꯇꯧꯔꯤꯌꯦ
ꯍꯥꯎꯕ ꯏꯟꯁꯥꯡꯅꯤꯀꯣ ꯃꯤ ꯃꯆꯥꯗꯤ
ꯍꯥꯎꯇꯦꯗ ꯆꯥꯃꯟꯕꯒꯤ ꯆꯥꯅꯤꯡꯗ꯭ꯔꯦꯗ ꯅꯣꯏꯗꯤ
ꯑꯩꯈꯣꯏ ꯉꯁꯤ ꯌꯦꯟꯗꯦꯝ ꯆꯥꯗꯣꯏꯅꯦ ꯑꯃꯨꯛ ꯑꯌꯨꯛꯁꯨ ꯌꯦꯟꯗꯦꯝ ꯉꯁꯤ ꯁꯤ ꯁꯨ
ꯎꯝ ꯍꯥꯎꯕꯅꯦ ꯏꯪꯗꯦꯝꯁꯨ
ꯑꯗꯨ ꯅꯤꯇꯤ ꯆꯥꯔꯤ ꯍꯥꯎꯗꯗ ꯑꯗꯣ ꯃꯔꯥꯡ ꯃꯔꯥ ꯉꯁꯤꯗꯤ ꯆꯥꯔ ꯆꯠꯄ꯭ꯔꯣ
ꯍꯣꯏ ꯆꯂꯦ ꯏꯚꯅꯤꯡꯗꯗꯤ ꯆꯠꯇ꯭ꯔꯦ ꯑꯌꯨꯛꯇꯗꯤ ꯆꯠꯂꯦ ꯍꯧꯖꯤꯛꯇꯤ ꯆꯠꯇ꯭ꯔꯦ
ꯍꯧꯖꯤꯛꯀꯥꯟꯗꯤ ꯑꯗꯨꯃꯥꯏꯅ ꯇꯧ ꯇꯧꯅꯤꯅ ꯑꯩ ꯑꯩ ꯂꯩꯇ꯭ꯔꯦ ꯑꯩꯌꯨꯛꯁꯤ ꯆꯔꯆꯇ ꯈ꯭ꯔꯤꯁꯇꯦꯟ ꯑꯣꯏꯔꯅꯤ ꯅꯨꯡꯊꯤꯟꯗꯗꯤ ꯈ꯭ꯔꯤꯁꯇꯦꯟ ꯅꯠꯇ꯭ꯔꯦ ꯊꯥꯏꯅ ꯑꯗꯨꯝ ꯑꯩꯈꯣꯏ ꯑꯉꯥꯡ ꯇꯧꯕ ꯀꯥꯟꯗꯁꯨ ꯉꯥꯡ ꯅꯥꯔ ꯂꯩꯕꯅꯦ
ꯑꯣꯃꯥꯏ
ꯑꯌꯨꯛꯇꯗꯤ ꯑ ꯍꯧꯒꯠꯅꯤꯡꯗ꯭ꯔꯁꯨ ꯅꯝꯐꯨ ꯅꯝꯐꯨ ꯑꯃꯛꯇꯗꯤ ꯆ ꯆꯠꯄꯗꯤ ꯆꯠꯇ꯭ꯔꯗꯤ ꯌꯥꯗꯕꯅꯤꯅꯀꯣ ꯑꯗꯨꯝ ꯆꯠꯄꯅꯤꯅ
ꯎꯝ ꯄꯥꯏ ꯂꯩꯇ꯭ꯔꯦ ꯃꯣꯔꯅꯤꯡꯗ ꯀꯥꯕꯅꯅ ꯍꯤꯟꯅ ꯅꯨꯡꯉꯥꯏ
ꯑꯣ ꯍꯧꯖꯤꯛꯀꯥꯟ ꯀꯔꯤ ꯀꯔꯤ ꯇꯧꯔ ꯂꯩꯕ꯭ꯔꯣ ꯂꯧ ꯁꯨꯕ꯭ꯔꯥ ꯅꯠꯇ꯭ꯔꯒ
ꯍꯣꯏ ꯂꯧ ꯇꯝꯄꯥꯛꯀꯤꯤ ꯂꯧ ꯁꯨꯑꯦ ꯆꯤꯡꯒꯦ ꯏꯟꯖꯥꯡ ꯅꯥꯄꯤ ꯈꯤꯇꯪ ꯊꯥꯔꯝꯃꯦ
ꯑꯦ ꯅꯨꯡꯉꯥꯏꯌꯦꯀꯣ ꯃꯤ ꯃꯆꯥꯗꯤ
ꯅꯨꯡꯉꯥꯏꯇꯦ ꯅꯣꯏꯗꯤ ꯀꯔꯤ ꯀꯔꯤ ꯍꯣꯠꯅꯔꯤꯒꯦ
ꯀꯔꯤꯁꯨ ꯇꯧꯗꯦ ꯑꯗꯨꯝ ꯐ꯭ꯔꯤꯗ ꯂꯩꯕꯅꯤꯅ
ꯎꯝ
ꯑꯩ ꯅꯨꯡꯁꯥ ꯅꯨꯡꯁꯥꯁꯨ ꯁꯥꯗ꯭ꯔꯦ ꯑ ꯀꯔꯤꯔ ꯅꯣꯡꯆꯨ ꯋꯥꯟꯉꯗꯤ ꯎꯝ
ꯐꯤꯁꯨ ꯂꯣꯏ ꯐꯤꯁꯨ ꯂꯣꯏꯅ ꯆꯣꯜꯂꯦ ꯅꯝꯊꯤꯔꯦ
ꯎꯝ ꯐꯖꯅ ꯀꯪꯍꯟꯗꯕ ꯍꯧꯖꯤꯛꯄꯨꯗꯤ ꯆꯨꯗꯦ ꯃꯪꯉꯒ ꯂꯩꯌꯦ
ꯑꯁ ꯅꯨꯡꯉꯥꯏꯀꯣ ꯃꯤ ꯃꯆꯥꯗꯤ ꯁꯨꯗ꯭ꯔꯗꯤ ꯑꯩꯈꯣꯏꯗꯤ ꯍꯧꯖꯤꯛ ꯇ ꯃꯥ ꯑꯃ ꯂꯩꯌꯦꯦꯗ ꯑꯃꯨꯛ ꯆꯨꯗꯣꯏꯅꯤ ꯈꯪꯗꯗ ꯋꯦꯗꯔꯅ ꯃꯔꯣꯜ ꯑꯃ ꯐꯤꯔꯣꯜ ꯁꯨꯅꯤꯡꯉꯥꯏ ꯃꯤ ꯌꯥꯝꯅꯁꯨ ꯃꯤ ꯃꯤꯁꯨ ꯌꯥꯝ ꯁꯨꯡꯍꯟꯕꯒꯤꯀꯣ ꯊꯕꯛ ꯆꯠꯄ ꯇꯝꯅꯅꯦꯅꯨꯀꯣ ꯉꯁꯤꯁꯨ ꯁꯟꯗꯦꯅꯦ ꯑꯗꯨꯝ ꯑꯃꯨꯛ ꯃꯤ ꯂꯩꯕ ꯐꯤꯕ ꯃꯇꯝꯅꯤꯅ ꯃꯤ ꯁꯨꯕ ꯉꯥꯛꯇꯪ ꯐꯥꯎꯅꯤꯡꯉꯥꯏ ꯃꯐꯝꯁꯨ ꯂꯩꯔꯤ
ꯑꯣ ꯃꯤ ꯃꯌꯥꯝ ꯂꯩꯕ ꯃꯥꯜꯂꯦ ꯑꯗꯨꯗꯤ ꯅꯣꯏ
ꯍꯍꯣꯏ ꯃꯤ ꯌꯥꯝꯃꯦ ꯑꯩꯈꯣꯏ ꯍꯣꯏ ꯕꯣꯜ ꯌꯦꯡꯕ꯭ꯔꯣ ꯅꯣꯏꯗꯤ
ꯃꯔꯛ ꯃꯔꯛꯇ ꯌꯦꯡꯉꯦ ꯑꯩꯗꯤ ꯑꯩꯅ ꯁꯞꯄꯣꯔꯠ ꯇꯧꯕꯗꯣꯌꯦ ꯁꯤꯈ꯭ꯔꯕꯅꯤꯅ ꯑꯃꯨꯛ ꯌꯦꯡꯗ꯭ꯔꯦꯗ
ꯐꯕꯣꯔꯗ ꯑꯩꯈꯣꯏ ꯑꯥꯔꯖꯦꯟꯇꯤꯅꯥꯗ ꯁꯞꯄꯣꯔꯠ ꯇꯧꯅꯤꯡꯗꯦ ꯀꯈꯣꯏꯗꯤ ꯄꯣꯇꯣꯒꯅꯦ ꯁ ꯄꯣꯔꯇꯧꯁꯦ ꯁꯤꯈ꯭ꯔꯕꯅꯦ
ꯑꯦ ꯆꯝꯃꯅꯔꯦ
ꯉꯁꯥꯏꯁꯨ ꯁ꯭ꯋꯤꯖꯔꯂꯦꯟꯕꯨ ꯁꯞꯄꯣꯔꯠ ꯇꯧꯔꯒ ꯁꯤꯈ꯭ꯔꯗꯤꯗꯣ ꯍꯣꯏ ꯂꯩꯇꯦ ꯗꯦꯠ ꯐꯤꯐꯇꯤꯟꯗ ꯁꯤꯛꯁꯇꯤꯟꯗ ꯑꯃꯨꯛ ꯁꯅꯥꯗꯣꯏꯅꯦ ꯑꯗꯨꯣ ꯌꯦꯡꯕ ꯇꯥꯔ ꯑꯃꯨꯛ
ꯎꯝ ꯑꯩꯗꯤ ꯄ꯭ꯔꯣꯇꯣꯗꯣ ꯁꯤꯈ꯭ꯔꯕꯅꯤꯅ ꯑꯁ ꯕꯣꯡ ꯊꯕ ꯏꯟꯇ꯭ꯔꯦꯁ ꯂꯦ ꯏꯇ꯭ꯔꯦ
ꯑꯣ ꯑꯗꯨꯅꯦ ꯑꯁ ꯑꯩꯈꯣꯏꯅ ꯁꯞꯄꯣꯔꯠ ꯇꯧꯧꯕ ꯇꯤꯝꯗꯣ ꯁꯤꯈ꯭ꯔꯕꯅꯤꯅ ꯏꯟꯇꯔꯦꯁ ꯂꯩꯇ꯭ꯔꯦꯕ
ꯎꯝ ꯂꯩ
ꯌꯦꯡꯗꯁꯨ ꯑꯗꯨꯝꯔꯤꯄ ꯔꯤꯄꯣꯠ ꯈꯛꯇ ꯑꯗꯨꯝ ꯇꯥꯔ ꯂꯣꯏꯔꯦ ꯐꯅꯦꯗꯗꯤ ꯑ ꯀ꯭ꯂ ꯀ꯭ꯂꯣꯖꯤꯡ ꯁꯦꯔꯣꯃꯣꯅꯤꯗꯤ ꯐꯖꯅ ꯌꯦꯡꯊꯣꯛꯇꯣꯏꯅꯦ
ꯎꯝ ꯅꯨꯡꯉꯥꯏꯒꯅꯤ ꯑꯗꯨꯗꯤ
ꯎꯝ ꯍꯧꯖꯤꯛꯀꯥꯟꯀꯥꯞꯇ ꯅꯨꯡꯉꯥꯏꯗꯦꯗ ꯌꯦꯡꯕ ꯅꯨꯡꯉꯥꯏꯇꯦꯗ ꯒ꯭ꯔꯨꯞ ꯑꯩꯈꯣꯏ ꯒ꯭ꯔꯨꯞꯇꯁꯨ ꯂꯣꯏꯅ ꯏꯁꯄꯣꯔꯠ ꯋꯥꯔꯜ ꯀꯞꯀꯤ ꯋꯥꯔꯤ ꯉꯥꯛꯇꯪ
ꯎꯝ
ꯅ ꯋꯥꯉꯪ ꯋꯥꯉꯝꯕ ꯑꯇ
ꯑꯗꯨꯝ ꯍꯪ ꯑꯗꯨꯝ ꯉꯥꯡꯗꯅ ꯆꯞ ꯃꯥꯟꯅꯩꯌꯦ ꯑꯩꯈꯣꯏꯁꯨ
ꯑ ꯅꯅꯥ ꯅ ꯈꯔ ꯍꯥꯏꯩꯕ ꯃꯥꯅꯦ
ꯑꯁ ꯍꯩꯇꯦꯗ ꯆꯞ ꯃꯥꯟꯅꯔꯝꯒꯅꯦꯗ
ꯎ ꯍꯨꯝ
ꯎꯝ
ꯍꯥꯏꯗꯤ ꯑꯩꯗꯤ ꯀꯨꯏꯗ꯭ꯔꯦꯕꯀꯣ
ꯑꯩꯁꯨ ꯀꯨꯏꯗ꯭ꯔꯤꯌꯦ ꯍꯞꯇꯥ ꯑꯃ ꯑꯩꯈꯣꯏ ꯏꯅꯥꯎꯅꯨꯄꯤꯗ ꯏꯅꯥꯎꯅꯨꯄꯤꯅ ꯃꯥ ꯂꯣꯏꯕ ꯀꯥꯟ ꯂꯣꯏꯔꯝꯗꯥꯏꯗ ꯑꯃꯨꯛ ꯍꯥꯏꯔꯛꯄꯅꯦꯕ ꯑꯩꯗꯤ ꯍꯞꯇꯥ ꯑꯃꯁꯨ ꯁꯨꯗ꯭ꯔꯦ ꯅꯨꯃꯤꯠ ꯃꯔꯤ ꯃꯉꯥ ꯈꯛꯇ ꯁꯨꯔꯁꯨ ꯑꯩ ꯄꯥꯏꯗꯨꯗ ꯑꯩ ꯏꯅꯥꯎꯅꯨꯄꯤ ꯏꯅꯥꯎꯅ ꯅꯨꯄꯥꯗ ꯄꯥꯍꯟꯕꯒꯤ ꯑꯁ
ꯋꯥ ꯉꯥꯡꯕ ꯍꯩꯇꯕꯁꯦ ꯂꯨꯑꯦꯕ ꯀꯣ
ꯌꯥꯝ ꯂꯨꯏꯋꯦ ꯍꯣꯏ
ꯑꯗꯣ ꯑꯩꯁꯨ ꯉꯁꯤꯅ ꯅꯨꯃꯤꯠ ꯑꯅꯤ ꯈꯛꯇꯪ ꯁꯨꯔꯤꯌꯦ ꯇꯧꯔꯣꯏ ꯍꯥꯏꯕꯅꯦꯕ ꯏꯃꯥꯟꯅꯕꯤꯅ ꯇꯧꯑꯣ ꯇꯧꯑꯣ ꯍꯥꯏꯕꯒꯤ ꯁꯨꯝ ꯇꯧꯔꯛꯄꯅꯤꯗ
ꯑꯗꯣ ꯑꯗꯨꯝ ꯇꯧꯕꯁꯨ ꯌꯥꯝ ꯅꯨꯡꯉꯥꯏꯕꯅꯦ ꯏꯃꯥꯟꯅꯕꯤꯁꯨ ꯖꯥꯠ ꯖꯥꯠꯅ ꯊꯦꯡꯅꯕ ꯃꯔꯣꯜ ꯑꯃ ꯑꯁ ꯀꯔꯤ ꯀꯔꯤꯔꯥ ꯊꯥꯏꯅ ꯑꯩꯈꯣꯏꯅ ꯇꯤꯟꯅꯕ ꯃꯇꯝꯗꯁꯨ ꯍꯧꯖꯤꯛꯇꯤ ꯇꯤꯟꯅꯥꯕ ꯐꯪꯉꯦ ꯑꯃꯨꯛ
ꯎꯝ
ꯅꯪꯁꯨ ꯒ꯭ꯔꯨꯞ ꯌꯥꯎꯕ ꯅꯠꯇ꯭ꯔꯣ
ꯌꯥꯎꯋꯦ ꯆꯪꯗꯦꯗ
ꯑꯁ ꯃꯤ ꯖꯥꯠ ꯖꯥꯠ ꯊꯦꯡꯅꯔꯦꯗ ꯒ꯭ꯔꯨꯞꯇꯗꯤ
ꯑꯥ ꯅꯨꯡꯕꯨꯗꯤ ꯅꯨꯡꯉꯥꯏꯔꯝꯒꯅꯤ ꯍꯣꯏ ꯈꯪꯅꯕ ꯌꯥꯝꯕꯅꯤꯅꯀꯣ ꯅꯨꯡꯉꯥꯏꯔꯝꯒꯅꯤ ꯈꯪꯅꯕ ꯀꯅꯥꯝꯇ ꯌꯥꯎꯗ꯭ꯔꯗꯤ ꯏꯟꯇꯔꯦꯁ
ꯌꯥꯎ ꯌꯥꯎꯗꯤ ꯌꯥꯎꯗꯣꯏꯅꯦ ꯅꯍꯥꯟ ꯑꯩꯈꯣꯏꯅ ꯑꯩꯈꯣꯏ ꯁ꯭ꯀꯨꯜ ꯃꯇꯝꯗ ꯑꯗꯨꯝ ꯑꯉꯥꯡ ꯑꯣꯏꯔꯤꯀꯥꯟꯗ ꯑꯗꯨꯝ ꯊꯦꯡꯅꯕ ꯈꯣꯠꯄ ꯂꯩꯃꯤꯟꯅꯕ ꯑꯗꯨꯃꯥꯏꯅ ꯇꯧꯕꯗꯨ ꯃꯔꯛ ꯃꯔꯛꯗ ꯊꯦꯡꯅꯕꯅꯦ ꯑꯩꯗꯤ ꯌꯥꯝ ꯊꯦꯡꯅꯈ꯭ꯔꯕꯅꯦ ꯅꯣꯏ ꯅꯣꯏꯗꯤ ꯈꯪꯗꯦ ꯑꯩꯁꯨ ꯅꯪꯕꯨ ꯍꯧꯖꯤꯛ ꯈꯪꯅꯥꯏꯗꯨꯗ
ꯑꯩ ꯒ꯭ꯔꯨꯞꯇꯁꯨ ꯄꯛ ꯆꯪꯗꯦꯕ ꯑꯗꯨꯝ ꯃꯦꯁꯦꯖꯄꯨꯗꯤ ꯑꯗꯨꯝ ꯌꯦꯡꯉꯦꯕꯀꯣ ꯇꯦꯛꯁ ꯊꯥꯕꯒꯨꯝ ꯇꯦꯛꯁ ꯊꯥꯕꯒꯨꯝꯕꯗꯤ
ꯑꯁ ꯃꯦꯁꯦꯖꯁꯨ ꯌꯥꯝꯃꯦ ꯑꯁ ꯇꯜꯂꯦ ꯑꯩ ꯑꯩꯗꯤ ꯃꯨꯠꯇ ꯊꯝꯕꯅꯦ ꯉꯔꯥꯡꯗꯤ ꯌꯦꯡꯃꯟꯗꯅ ꯇꯦꯡ ꯇꯦꯡ ꯂꯥꯎꯕꯅꯦ ꯂꯣꯏꯔꯦ
ꯍꯨꯝ ꯍꯨꯝ
ꯁꯥꯏꯂꯦꯟ ꯊꯝꯂꯁꯨ ꯐꯣꯟ ꯂꯥꯛꯄ ꯈꯪꯗꯕꯅꯤꯅ ꯃꯔꯣꯜ ꯑꯃ ꯑꯗꯨꯅ ꯃꯔꯣꯜ ꯑꯃꯅ ꯃꯦꯁꯦꯖ ꯂꯥꯛꯄ
ꯐꯣꯟ ꯄꯥꯏꯕ ꯅꯨꯡꯉꯥꯏꯇꯕ ꯐꯣꯟꯗꯤ ꯃꯦꯁꯦꯖ ꯌꯥꯝ ꯂꯥꯛꯄꯗꯤ ꯄꯥꯏꯕ ꯅꯨꯡꯉꯥꯏꯇꯕꯅꯤ
ꯑꯣ ꯍꯦꯡ ꯆꯠꯄ ꯈꯣꯠꯄ ꯑꯗꯨꯃꯥꯏ ꯅꯨꯡꯉꯥꯏꯇꯦꯗ
ꯎꯝ ꯈꯣꯏꯁꯨ ꯑꯗꯨꯝꯅ ꯇꯧꯋꯦ
ꯅꯦꯠꯋꯥꯛꯅ ꯃꯔꯣꯜ ꯑꯃ ꯍꯦꯡ ꯆꯠꯄꯅ ꯃꯔꯣꯜ ꯑꯃ ꯑꯃꯨꯛ ꯐꯥꯏꯚ ꯖꯤ ꯄꯤꯅꯤꯡꯉꯦ ꯐꯣꯔ ꯖꯤ ꯄꯤꯅꯤꯡꯉꯦ ꯐꯣꯟ ꯌꯦꯡꯕ ꯀꯥꯟꯗꯗꯤ ꯐꯣꯔꯖꯤ ꯉꯥꯛꯇꯪ ꯄꯥꯏ ꯑꯗꯨꯝ ꯄꯥꯏ ꯅꯣꯡ ꯆꯨꯕꯅꯤꯅ ꯅꯨꯡꯉꯥꯏꯇꯦꯕ ꯅꯦꯠꯁꯨ
ꯎꯝ
ꯋꯥꯏ ꯐꯥꯏ ꯄꯥꯏꯕ ꯃꯤꯗꯤ ꯅꯨꯡꯉꯥꯏꯔꯝꯒꯅꯤ
ꯍꯣꯏ ꯑꯩꯈꯣꯏꯁꯨ ꯄꯥꯏꯗꯕꯅꯤꯅ ꯑꯁ ꯐꯣꯔ ꯖꯤꯒꯤ ꯐꯣꯟ ꯉꯥꯛꯇ ꯑꯣꯏꯕꯅꯤꯅ ꯄꯥꯏꯕ ꯅꯨꯡꯉꯥꯏꯇꯦ
ꯑꯗꯨꯅꯦ ꯍꯧꯖꯤꯛꯀꯥꯟꯗꯤ ꯌꯥꯝ ꯇꯥꯡꯉꯦ ꯐꯣꯟꯁꯨ
ꯎꯝ
ꯍꯧꯖꯤꯛꯀꯥꯟ ꯑꯣꯐꯔꯁꯨ ꯂꯩꯇꯦ ꯍꯧꯖꯤꯛꯇꯤ ꯏꯔꯥꯡꯁꯨ ꯅꯨꯡꯉꯥꯏꯇꯦꯗꯅ ꯑꯗꯨꯒꯤ ꯎꯝ ꯄꯣꯠ ꯆꯩꯁꯨ ꯄꯨꯔꯛꯅꯤꯉꯥꯏ ꯈꯔ ꯐꯔꯛ ꯇꯥꯃꯟꯕꯒꯤꯀꯣ ꯊꯥꯏꯅꯒꯤ ꯐꯣꯟꯗꯣ ꯑꯃꯨꯛ ꯌꯣꯟꯊꯣꯛꯑꯦ ꯑꯃꯨꯛ ꯇꯥꯡꯉꯦ ꯍꯧꯖꯤꯛ ꯇꯥꯡꯕ ꯌꯣꯟꯕꯗꯣ ꯍꯣꯡꯅ ꯑꯃꯨꯛ ꯌꯣꯟꯗꯣꯏꯅꯦꯕ ꯃꯣꯏꯁꯦ ꯀꯗꯔꯅꯦꯕ
ꯎꯝ ꯃꯣꯏꯒꯤ ꯇꯣꯡꯅꯤꯡꯉꯥꯏꯅꯦꯕ
ꯂꯂꯣꯟꯕ ꯃꯤꯁꯤꯡꯅ ꯗꯨꯀꯥꯟ ꯐꯝꯕ ꯃꯤꯁꯤꯡꯅ ꯃꯣꯏ ꯃꯣꯏꯗꯤ ꯁꯤꯡꯇꯣꯡ ꯌꯥꯔꯔꯝꯒꯅꯤ ꯀꯔꯦ ꯍꯥꯏꯕꯗꯤ ꯍꯧꯖꯤꯛꯀꯥꯟ ꯏꯔꯥꯡ ꯊꯣꯛ ꯄꯨꯅꯦꯅ ꯒꯥꯔꯤ ꯆꯠꯁꯤꯟꯕ ꯇꯣꯇꯣꯛꯄ ꯑꯗꯨꯝ ꯈꯣꯠꯄ ꯅꯨꯡꯉꯥꯏꯇꯦꯗꯅ ꯏꯁꯀꯣꯔꯁꯨ ꯍꯞꯇꯥ ꯑꯃꯈꯛꯇ ꯅꯣꯡꯃ ꯈꯛꯇꯇꯅꯅꯦꯕ ꯄꯣꯠꯆ ꯆꯩꯁꯨ ꯌꯥꯝ ꯇꯥꯡꯔꯝꯕꯅꯦ
ꯍꯣꯏ ꯇꯥꯡꯉꯦ ꯑꯁ ꯕꯖꯥꯔꯗ ꯀꯨꯝꯕ ꯌꯥꯗ꯭ꯔꯦ
ꯑꯗꯨꯅꯦ ꯏꯟꯁꯥꯡ ꯅꯥꯄꯤ ꯐꯥꯎ ꯇꯥꯡꯉꯁꯤꯗꯤ
ꯎꯝ
ꯑꯩꯈꯣꯏ ꯏꯟꯖꯥꯡ ꯅꯨꯄꯤ ꯂꯩꯔ ꯆꯥꯕꯅꯤꯅ ꯎꯄꯥꯏ ꯂꯩ ꯑꯩꯈꯣꯏꯁꯨ ꯏꯟꯖꯥꯡ ꯅꯨꯄꯤ ꯂꯩꯅ ꯆꯥꯔꯁꯨ ꯑꯩꯈꯣꯏ ꯆꯦꯡ ꯋꯥꯟꯄ ꯑꯗꯨꯗꯤ ꯑꯗꯨꯏ ꯕꯣꯔꯥ ꯑꯃ ꯂꯧꯥꯎꯔꯗꯤ ꯊꯥ ꯑꯃ ꯑꯅꯤ ꯆꯥꯔꯗꯤꯅ ꯑꯗꯨ ꯏꯟꯁꯥꯡꯅ ꯄꯤꯗꯦ ꯉꯁꯤꯒꯤ ꯆꯥꯝꯃꯉꯥꯒꯤ ꯂꯧꯔꯗꯤ ꯂꯣꯏꯁꯤꯂꯦꯗꯅ ꯍꯧꯖꯤꯛꯀꯥꯟ ꯂꯨꯄꯥ ꯇꯔꯥꯟꯁꯥꯡ ꯂꯩꯇ꯭ꯔꯦꯕ ꯍꯧꯖꯤ ꯍꯧꯖꯤꯀꯥꯟꯗꯤ ꯑꯗꯨꯅꯦ ꯌꯥꯝ ꯇꯥꯡꯉꯦ ꯍꯧꯖꯤꯛꯀꯥꯟꯗꯤ ꯆꯦꯡꯒꯤ ꯄꯣꯠ ꯂꯥꯛꯇꯤꯌꯦ ꯑꯗꯨ ꯎ ꯍꯥꯔꯒꯤ ꯄꯣꯠꯆꯩ ꯉꯥꯛꯇꯪ ꯌꯣꯟꯕꯗ ꯆꯥꯏ ꯑꯗꯨ ꯑꯩꯈꯣꯏ ꯏꯁꯥꯁꯨ ꯐꯠꯇꯦꯗꯅ
ꯎꯝ ꯍꯥꯔꯒꯤ ꯄꯣꯠ ꯉꯥꯛꯇ ꯈꯪꯗ꯭ꯔꯦ ꯀꯅꯥ ꯀꯅꯥ ꯂꯩꯅꯣ ꯇꯕꯣ
ꯍꯣꯏ ꯇꯥꯏꯌꯦ
ꯎꯝ ꯅꯪ ꯈꯣꯟꯖ ꯇꯥꯗꯕ ꯍꯧꯖꯤꯛꯇꯣ
ꯌꯡꯅꯔꯥ ꯑꯩꯁꯨ ꯋꯥꯏꯐ ꯍꯣꯠꯁꯄꯣꯠ ꯁꯥꯔꯃ ꯂꯩꯕꯅꯦꯍꯦ
ꯑꯣ
ꯑꯩꯁꯨ ꯐꯣꯔꯖꯤꯒꯤꯅꯦ ꯈꯛꯇꯅꯦꯕ ꯏꯅꯥꯎꯅꯨꯄꯤ ꯒꯤꯔ ꯑꯗꯨ ꯃꯣꯏꯒꯤꯗꯤ ꯐꯥꯏꯖꯤ ꯉꯥꯛꯇꯪꯅꯦ ꯏꯊꯟꯗꯅꯦ ꯂꯥꯏꯔꯁꯦ
ꯑ ꯃꯇꯝ ꯆꯥꯅ ꯑꯃꯨꯛ ꯀꯩ ꯍꯥꯏꯁꯦ ꯏꯅꯥꯛ ꯈꯨꯜꯂꯛꯀꯅꯤ
ꯈꯪꯗ꯭ꯔꯦꯗ ꯏꯅꯥꯛ ꯈꯨꯟꯗꯣꯏꯅꯦ ꯑꯃꯨꯛ ꯀꯔꯤ ꯇꯧꯔꯅꯤ ꯍꯧꯖꯤꯛꯀꯟꯅ ꯅꯨꯡꯉꯥꯏꯔꯝꯒꯅꯦꯅ ꯈꯟꯕ ꯑꯁ ꯃꯔꯣꯜ ꯑꯃ ꯕꯟꯅ ꯀꯔꯤ ꯀꯔꯥ ꯃꯔꯣꯜ ꯑꯃ ꯏꯔꯥꯡꯅ ꯃꯔꯣꯜ ꯑꯃ ꯑꯩꯈꯣꯏꯗꯤ ꯂꯩꯕ ꯄꯣꯠꯆꯩ ꯉꯥꯛꯇꯪꯅꯦꯅ ꯎꯄꯥꯏ ꯂꯩꯇ꯭ꯔꯦ ꯐꯣꯟ ꯑꯅꯧꯕ ꯑꯅꯧꯕ ꯑꯅꯧꯕ ꯃꯤꯗꯤ ꯄꯥꯏꯅꯔꯦ ꯑꯩꯈꯣꯏꯗꯤ ꯑꯇꯥꯡꯕꯁꯨ ꯄꯥꯏꯕ ꯅꯨꯡꯉꯥꯏꯇꯦ ꯑꯦ ꯄꯥꯏꯕ ꯑꯦ ꯄꯥꯏꯕ ꯐꯪꯗꯦ
ꯆꯞ ꯃꯥꯟꯅꯑꯦ ꯅꯣꯏ ꯑꯩꯅ ꯈꯛꯇ ꯅꯠꯇꯦ ꯭ꯔꯣ ꯃꯤ ꯑꯃꯨꯛꯈꯟ ꯇꯥꯕ꯭ꯔꯥ
ꯈꯔꯗꯗꯤ ꯇꯥꯏ ꯍꯣꯏ
ꯎꯝ ꯂꯥꯡꯉꯒ ꯂꯩꯕꯒꯤꯅꯤꯅꯦ
ꯎꯝ ꯅꯪꯗꯤ ꯑꯩꯉꯣꯟꯗ ꯇꯥꯕ꯭ꯔꯥ
ꯎꯝ ꯈꯔ ꯈꯔ ꯇꯥꯏ ꯍꯣꯏ ꯑꯉꯥꯡ ꯃꯈꯨꯜ ꯑꯃꯒꯀꯣ
ꯃꯄꯥꯅ ꯑꯣꯏꯔꯝꯒꯅꯤ
ꯑꯁ ꯈꯪꯗꯦ ꯐꯣꯟꯁꯨ ꯑꯁ ꯍ꯭ꯌꯦ ꯆꯠꯃꯟꯕꯒꯤ ꯂꯣꯏꯔꯦ
ꯑꯗꯨꯅꯦ ꯑꯩꯒꯤꯁꯨꯅꯦ ꯄꯥꯏꯕ ꯌꯥꯗꯦ
ꯐꯦꯁꯕꯨꯛꯅ ꯑꯦꯝꯕꯤ ꯂꯣꯏꯅ ꯆꯥꯏꯗꯣ ꯑꯃꯗ ꯕꯦꯗꯤꯌꯣ ꯑꯃ ꯌꯦꯡꯉꯦꯗꯤ ꯑꯦꯝꯕꯤ ꯂꯣꯏꯅ ꯆꯥꯏ
ꯃꯥꯅꯤ ꯑꯦꯐ ꯕꯤꯗꯁꯨ ꯆꯪꯕ ꯌꯥꯗ꯭ꯔꯦꯅꯦ ꯎꯝ
ꯔꯤꯆꯥꯔꯖ ꯐꯥꯎ ꯌꯥꯝ ꯇꯥꯡꯉꯦ ꯍꯧꯖꯤꯛꯀꯥꯟ ꯀꯔꯤ ꯏꯟꯁꯥꯡ ꯅꯥꯄꯤ ꯔꯤꯆꯥꯔꯖ ꯇꯥꯡꯃꯟꯕꯅ ꯖꯤꯑꯣ ꯁꯤꯝ ꯄꯥꯏꯁꯦꯅ ꯈꯟꯕꯗꯣ ꯈꯪꯗꯦ ꯁꯤꯝꯐꯥꯎ ꯂꯧꯕ ꯐꯪꯗ꯭ꯔꯤꯅꯦ
ꯐꯪꯂꯛꯀꯅꯤ ꯐꯉꯛ ꯐꯪꯂꯛꯀꯅꯤ
ꯅꯣꯏꯗꯤ ꯅꯣꯏ ꯅꯣꯏ ꯅꯥꯛꯇꯗꯤ ꯂꯣꯛ ꯈꯨꯕ ꯑ ꯐꯪꯗ꯭ꯔꯣ ꯑꯩꯗꯤ
ꯍꯥꯥ
ꯍꯧꯖꯤꯛꯀꯥꯟꯗꯤ ꯂꯥꯏꯍꯧ ꯉꯥꯛꯇꯪ ꯑꯁ ꯀꯤꯔꯦꯗ ꯗꯦꯡꯒꯤꯁꯨ ꯑꯃꯨꯛ ꯊꯣꯛꯂꯛꯑꯦ ꯍꯧꯖꯤꯛꯀꯥꯟꯗꯤ ꯑꯁ ꯗꯦꯡꯒꯤ ꯑꯃ ꯍꯧꯔꯦꯇꯨ
ꯅꯣꯏꯔꯣꯝꯗ
ꯂꯥꯏꯅ ꯑꯃꯅ ꯃꯔꯣꯜ ꯑꯃꯅꯅꯦ ꯍꯣꯏ ꯑꯁ ꯍꯧꯔꯦ ꯍꯧꯖꯤꯛꯀꯥꯟꯗꯤ ꯍꯣꯏ ꯗꯤꯦꯡꯒꯤ
ꯑꯣ
ꯂꯥꯏꯅꯥꯁꯦ ꯑꯃꯨꯛ ꯍꯧꯔꯑꯅꯦ ꯍꯣꯏ ꯍꯧꯖꯤꯛꯀꯥꯟꯗꯤ ꯑꯩꯈꯣꯏ ꯑꯩꯈꯣꯏ ꯑꯩꯈꯣꯏ ꯏꯁꯥ ꯏꯁꯥꯅꯀꯣ ꯀꯦꯌꯔ ꯇꯧꯔꯗꯤ ꯑꯗꯨꯝ ꯅꯨꯡꯉꯥꯏꯔꯝꯒꯅꯦꯕ ꯑꯩꯈꯣꯏꯅ ꯏꯁꯥꯅ ꯀꯦꯌꯔ ꯇꯧꯗ꯭ꯔꯗꯤ ꯑꯩꯈꯣꯏ ꯏꯅꯥꯛꯇꯗꯤ ꯀꯥꯡꯗꯣ ꯌꯥꯝꯃꯟꯕꯒꯤ ꯗꯤꯡꯒꯤ ꯎꯝ ꯐꯖꯔꯦ ꯃꯤ ꯑꯃ ꯅꯥꯔꯤꯗ ꯃꯤ ꯄꯨꯂꯞ ꯅꯥꯗꯣꯏꯅꯦ ꯑꯁꯦꯡꯕ ꯅꯣꯏꯗꯤ ꯈꯪꯗꯦ ꯑꯩꯈꯣꯏꯗꯤ ꯑꯁ
ꯈꯣꯏꯔꯣꯝꯅꯗꯤ ꯑꯗꯨꯃꯥꯏꯗꯤ ꯇꯧꯗꯦꯗ
ꯍꯤꯗꯥꯛ ꯎꯝꯕ
ꯅꯣꯏꯗꯤꯒꯒꯔꯤ ꯑꯩꯈꯣꯏꯗꯤ ꯍꯤꯗꯥꯛ ꯑꯩꯈꯣꯏ ꯗꯤꯍꯤꯗꯤ ꯍꯤꯗꯥꯛ ꯂꯩꯇꯦꯗ ꯍꯤꯗꯥꯛ ꯍꯥꯏꯕꯗꯤ ꯑꯩꯈꯣꯏꯅꯖꯥ ꯑꯋꯥꯊꯕꯤ ꯃꯅꯥꯗꯣ ꯑꯗꯨꯅ ꯗꯦꯡꯒꯤꯗ ꯦꯁ ꯑꯣꯏꯔꯝꯅꯤ ꯍꯥꯏ